ꯍꯜꯂꯣ ꯑꯧ ꯇꯥꯔꯁꯤ ꯁꯥꯔ
ꯒꯨꯗ ꯃꯣꯔꯅꯤꯡ
ꯒꯨꯗ ꯃꯣꯔꯅꯤꯡ ꯁꯤꯁꯇꯔ ꯕ꯭ꯔꯦꯛꯐꯥꯁ ꯇꯧꯕꯤꯔꯣ
ꯍꯣꯏ ꯕ꯭ꯔꯦꯛꯐꯥꯁ ꯑ ꯇꯧꯗ꯭ꯔꯤ ꯑꯗꯨ ꯑ ꯆꯥ ꯀꯣ ꯆꯝꯄꯔꯥ ꯆꯥꯡ ꯆꯝꯄꯔꯥꯒ ꯆꯥ ꯊꯛꯈ꯭ꯔꯒꯀꯣ ꯗꯨꯝ ꯂꯩꯌꯦꯗ ꯑꯩꯗꯤ ꯑꯥꯔꯂꯤ ꯃꯣꯔꯅꯤꯡꯗ ꯑꯗꯨꯝ ꯊꯛꯄ
ꯑꯣ ꯑꯗꯨꯗꯤ ꯁꯤꯁꯇ ꯑꯗꯨꯗꯤ ꯁꯤꯁꯇꯔꯒꯤ ꯀꯩꯅꯣꯁꯦ ꯌꯥꯝꯅ ꯐꯕ ꯑꯣꯏꯔꯝꯒꯗꯧ ꯃꯥꯜꯂꯦ
ꯑꯁ ꯍꯧꯖꯤꯛꯇ ꯍꯧꯔꯕꯅꯦ ꯑꯩꯁꯨ
ꯑꯣ ꯍꯦꯜꯗꯤ ꯑꯣꯏꯅꯕ
ꯑꯥ ꯍꯦꯜꯗꯤ ꯑꯣꯏꯅꯕꯀꯣ
ꯑꯥ
ꯑꯦꯁꯦ ꯌꯥꯝꯅ ꯀꯔꯤꯅꯣ ꯐꯦꯠ ꯐꯦꯠꯇꯣ ꯔꯤꯃꯨꯚ ꯇꯧꯅꯤꯡꯕ
ꯑꯦꯁ ꯃꯥꯟ ꯃꯥꯟꯅꯔꯤꯅꯦ ꯑꯗꯨꯗꯤ ꯑꯩꯖꯨ ꯐꯦꯠ ꯔꯤꯃꯨꯚ ꯇꯧꯅꯕ ꯊꯛ ꯇꯥꯔꯦ ꯁꯤꯁꯇꯔꯒꯤ ꯃꯠ ꯃꯇꯧ ꯇꯝꯃꯒꯦ ꯍꯥꯌꯦꯡꯗꯒꯤ ꯍꯦꯛꯇ
ꯊꯥꯛꯑꯣ ꯌꯥꯝ ꯐꯕꯅꯦ ꯍꯥꯏꯌꯦꯦ ꯃꯤꯅ
ꯑꯥ
ꯑꯩꯈꯣꯏꯒꯤ ꯏꯟꯅꯔ ꯂꯣꯏꯅꯃꯛꯁꯨ ꯀ꯭ꯂꯤꯟ ꯇꯧꯋꯦ ꯍꯥꯏ ꯑꯗꯨꯒꯝ ꯑꯩꯁꯨ ꯍꯞꯇꯥ ꯑꯃꯒꯨꯝꯕ ꯍꯧꯔꯦ ꯐ꯭ꯔꯦꯁꯗꯤ ꯇꯧꯗꯤ ꯇꯧꯏ
ꯑꯣ ꯁꯤꯁꯇꯔ ꯀꯌꯥꯝ ꯑꯍꯣꯡꯕ ꯆꯦꯟꯖꯦꯁꯁꯤ ꯀꯌꯥꯝ ꯂꯩꯔꯒꯦ ꯑꯗꯨ ꯊꯛꯄꯗꯒꯤ ꯋꯥꯟ ꯋꯤꯛꯃꯨꯛ ꯊꯛꯄꯁꯤꯗ
ꯋꯥꯟ ꯋꯤꯛꯀꯨꯝꯕ ꯊꯥꯛꯄꯁꯤꯗꯀꯣ ꯑꯩꯈꯣꯏ ꯑꯩꯅ ꯏꯝꯄ꯭ꯔꯨꯚꯃꯦꯟ ꯑꯩꯉꯣꯟꯗꯗꯤ ꯑꯩ ꯈꯪꯗꯦ ꯀꯣ ꯑꯗꯨꯒ ꯑꯩꯒꯤ ꯕ꯭ꯔꯥꯗꯔ ꯑꯃ ꯀꯣ ꯃꯥꯁꯦ ꯀꯔꯤꯅꯣ ꯃꯥꯒꯤ ꯑ ꯂꯤꯚꯔꯒꯨꯝꯕ ꯑꯁ ꯑꯗꯨ ꯑꯗꯨ ꯑꯗꯥꯒꯨꯝꯕꯀꯣ ꯂꯩꯕ ꯈꯔ ꯄ꯭ꯔꯣꯕ꯭ꯂꯦꯝ ꯍꯩꯕꯁꯨ ꯌꯥꯗꯦ ꯑꯗꯨ ꯑꯣꯏꯔꯁꯨ ꯈꯔ ꯈꯔ ꯂꯩꯕꯀꯣ ꯑꯗꯨ ꯑꯩꯈꯣꯏꯅ ꯑꯩꯈꯣꯏ ꯏꯟꯁꯥꯏꯠꯇꯒꯤ ꯈꯔ ꯁꯥ ꯉꯝꯗꯕꯗꯣ ꯑꯩꯒꯤ ꯑꯩꯈꯣꯏ ꯑꯩꯈꯣꯏ ꯋꯥꯔꯤ ꯂꯤꯕ ꯀꯥꯟꯗ ꯑꯩꯈꯣꯏꯒꯤ ꯃꯥꯎꯠꯇꯀꯣ ꯏꯁꯃꯦꯜꯗꯣ ꯑꯗꯨꯝ ꯂꯥꯛꯑꯦꯕꯀꯣ ꯑꯗꯨ ꯃꯥꯅ ꯋꯥꯟ ꯋꯤꯛ ꯃꯥꯗꯤ ꯇꯨ ꯋꯤꯛꯁꯀꯨꯝꯕꯨ ꯁꯨꯈ꯭ꯔꯦꯗ ꯊꯥꯔꯒ ꯀꯔꯤꯁꯨ ꯂꯥꯛꯇ꯭ꯔꯦ ꯑꯗꯨꯅ ꯑꯩꯅ ꯑꯁ ꯁꯤꯅ ꯕꯦꯁꯅꯤꯀꯣ ꯍꯥꯏꯔꯒ ꯅꯪꯒꯤ ꯃꯅꯝꯁꯦ ꯍꯧꯖꯤꯛꯇꯤ ꯌꯥꯝ ꯐꯔꯦ ꯍꯥꯏꯔ ꯂꯩ
ꯍꯧꯖꯤꯛꯇꯤ ꯒꯨꯠ ꯃꯦꯟ ꯑꯣꯏꯅ ꯊꯣꯛꯂꯛꯑꯕ
ꯀꯔꯤꯁꯨ ꯅꯝꯗ꯭ꯔꯤ ꯃꯥꯒꯤ ꯏꯅꯔꯒꯤꯗꯨ
ꯑꯣ ꯑꯁ ꯑꯗꯨꯗꯤ ꯌꯥꯝꯅ ꯊꯤꯅ ꯀꯥꯟꯅꯕꯅꯤꯅꯤꯀꯣ ꯍꯥꯏꯗꯤ ꯇꯦꯕ꯭ꯂꯦꯠ ꯀꯦꯞꯁꯨꯜꯁ ꯆꯥꯔꯒ ꯐꯗꯣꯏ ꯁꯔꯨꯛꯄꯨꯗꯤ ꯁꯤꯒꯨꯝꯕ ꯅꯦꯆꯔꯦꯜ ꯑꯣꯏꯕꯁꯤꯅ ꯍꯦꯟꯅ ꯐꯩꯌꯦꯕ ꯅꯠꯇ꯭ꯔꯥ
ꯍꯣꯏ ꯍꯣꯏ ꯑꯗꯨ ꯏꯁꯤꯡ ꯀꯣ ꯏꯁꯤꯡ ꯌꯥꯝ ꯁꯥꯕꯗꯤ ꯅꯠꯇꯦ ꯈꯔ ꯋꯥꯔꯝ ꯇꯧꯔꯒꯀꯣ
ꯑꯥ
ꯈꯔ ꯋꯥꯔꯝ ꯇꯧꯔꯒ ꯀꯣ ꯎꯝ ꯎꯝ ꯊꯛꯀꯗꯕ
ꯑꯣ ꯑꯠꯆꯥ ꯑꯠꯆꯥ ꯑꯩꯁꯨꯣ ꯁꯤꯇꯔ ꯍꯦꯗꯒꯤ ꯍꯦꯛꯇ ꯇꯧꯅꯕ ꯍꯣꯠꯅꯖꯔꯒꯦ
ꯑꯣ ꯑꯝ ꯏꯃꯥ ꯂꯥꯥꯛꯅꯤꯀꯣ ꯃꯃꯥ ꯂꯥꯥꯛꯅꯤꯀꯣ
ꯁꯤ ꯎꯝ ꯑꯥ ꯇꯧꯒꯦ ꯈꯜꯂꯤꯝ ꯑꯥ ꯑꯩꯁꯨ ꯋꯦꯠ ꯂꯣꯁ ꯑꯣꯏꯅꯤꯡꯕꯀꯣ ꯄꯨꯛꯀꯤꯡꯕꯦꯂꯤꯖꯦ ꯌꯥꯗ꯭ꯔꯕ
ꯅꯪꯁꯨ ꯅꯣꯏꯕ꯭ꯔꯥ
ꯎꯝ ꯌꯥꯝ ꯑꯣꯕꯔꯋꯦꯗ ꯑꯣꯏꯅ ꯅꯣꯏꯕꯗꯤ ꯅꯠꯇꯦ ꯑꯗꯨ ꯑꯣꯏ ꯇꯥꯔꯒꯁꯨ ꯏꯁꯥꯒꯤ ꯀꯩꯅꯣ ꯍꯥꯏꯅꯤ ꯈꯔ ꯅꯣꯔꯃꯦꯜꯗꯤ ꯑꯣꯏꯗ꯭ꯔꯦ ꯈꯤꯇꯪ ꯄꯨꯛ ꯅꯨꯡꯁꯦ ꯈꯔ ꯑꯗꯨꯝ ꯐꯦꯠ ꯉꯥꯛꯇ ꯉꯥꯏꯔꯦꯕꯀꯣ
ꯑꯗꯨꯅ ꯈꯔꯥ ꯑꯧꯁꯨ ꯔꯤꯠ ꯭ꯌꯨꯁ ꯇꯧꯕ ꯄꯥꯝꯕ ꯐꯦꯠ ꯀꯩꯁꯦ
ꯎꯝ ꯇ꯭ꯔꯥꯏ
ꯑꯗꯨꯅ ꯑꯩꯁꯨ ꯈꯜꯂꯝꯃꯤꯅꯦ ꯁꯤꯁꯨ ꯑ ꯁꯤꯁꯇꯔꯒꯤꯗꯣ ꯑꯩ ꯑꯥꯏꯗꯤꯌꯥꯗꯣ ꯑꯩ ꯍꯌꯦꯡꯗꯒꯤ ꯍꯦꯛꯇ ꯐꯣꯂꯣ ꯇꯧꯖꯔꯒꯦ
ꯑ ꯇ꯭ꯔꯥꯏ ꯇꯧ ꯍꯣꯏ
ꯑ ꯁꯤꯁꯇꯔꯗꯤ ꯀꯩꯅꯣꯒꯨꯝꯕ ꯇꯧꯕ꯭ꯔꯣ ꯋꯥꯜꯀꯞꯒꯨꯝꯕꯒꯗꯤ ꯌꯦꯡꯕ꯭ꯔꯣ ꯍꯟꯗꯛꯀꯤ
ꯍꯣꯏ ꯌꯦꯡꯉꯦ ꯑꯗꯨ ꯉꯔꯥꯡꯒꯤꯗꯤ ꯌꯦꯡꯗꯦ ꯑꯩꯅ ꯑꯁ ꯍ ꯖꯄꯥꯟꯒꯀꯣ ꯕ꯭ꯔꯥꯖꯤꯜ ꯁꯥꯟꯅꯕꯗ ꯐꯖꯅ ꯌꯦꯡꯔꯒ ꯖꯄꯥꯟꯗꯁꯨ ꯌꯥꯝ ꯅꯨꯡꯁꯤꯈ꯭ꯔꯕ ꯑꯩꯈꯣꯏ ꯏꯁꯥꯅ ꯑꯁ ꯕ꯭ꯔꯥꯖꯤꯜꯗꯤ ꯉꯝꯒꯅꯤ ꯍꯥꯏꯕꯗꯤ ꯈꯪꯗꯤ ꯈꯪꯉꯤꯀꯣ ꯑꯗꯨ ꯑꯣꯏꯔꯁꯨ ꯁꯞꯄꯣꯔꯠꯇꯣ ꯑꯩꯈꯣꯏꯒꯤ ꯃꯅꯨꯡꯗꯒꯤ ꯁꯞꯄꯣꯔꯠꯇꯣ ꯖꯄꯥꯟꯗ ꯂꯩꯕꯒꯤ ꯀꯣ ꯑꯗꯨꯁꯨ ꯄꯣꯠ ꯇꯧ ꯇꯧꯔꯒ ꯉꯝꯗꯕꯗꯣ ꯃꯣꯏꯒꯤ ꯃꯁꯛꯁꯤꯡꯒ ꯑꯁ
ꯃꯣꯏꯁꯨ ꯌꯥꯝ ꯌꯥꯝ ꯐꯖꯅꯗꯤ ꯁꯥꯟꯅꯖꯩ ꯃꯣꯏꯁꯨ ꯃꯣꯏꯒꯤ ꯕꯦꯁꯇ ꯂꯦꯕꯦꯜꯗꯗꯤ ꯁꯥꯟꯅꯕ꯭ꯔꯥꯅꯤ ꯈꯜꯂꯦ ꯍꯥꯏꯗꯤ ꯄꯥꯁ ꯄꯥꯔꯐꯣꯔꯃꯦꯟꯁꯇ ꯌꯦꯡꯉꯨꯔꯒꯗꯤ ꯌꯥꯝ ꯊꯤꯅ ꯐꯖꯩ ꯃꯣꯏ ꯖꯄꯥꯟ ꯀꯥꯡꯕꯨꯁꯦ
ꯎꯝ
ꯑꯁ ꯑꯗꯣ ꯃꯣꯏꯒꯤ ꯀꯩꯅꯣꯗꯨꯗꯤ ꯌꯥꯝ ꯄꯥꯝꯃꯦ ꯃꯣꯏꯅ ꯇꯧꯕ ꯍꯥꯏꯗꯤ ꯗꯤꯁꯤꯄ꯭ꯂꯤꯟ ꯍꯥꯏꯒꯗ꯭ꯔꯥ ꯃꯣꯏꯒꯤ ꯀꯜꯆꯔ ꯍꯥꯏꯒꯗ꯭ꯔꯥ ꯑꯗꯨꯗꯤ ꯌꯥꯝ ꯐꯖꯩ
ꯍꯣꯏ
ꯍꯥꯏꯗꯤ ꯀꯩ ꯍꯥꯏꯅꯤ ꯏꯚꯟ ꯄ꯭ꯂꯦ ꯂꯣꯏꯔꯀꯥꯟꯗꯕꯨꯛꯇ ꯐꯖꯅ ꯗꯁꯕꯤꯟ ꯀꯩꯔꯥꯒꯗꯣ ꯐꯖꯅ ꯃꯣꯏꯅ ꯊꯝꯕꯤꯔꯝꯕꯗꯣ ꯑ ꯃꯣꯏꯒꯤ ꯑꯗꯣꯝꯗ ꯌꯥꯝꯅ ꯅꯨꯡꯁꯤ ꯁꯤ ꯑꯗꯨꯒ ꯈꯪꯗꯦ ꯌꯥꯝ ꯅꯨꯡꯁꯤ ꯍꯥꯏꯇꯥꯔꯦ ꯃꯣꯏ ꯅꯣꯡꯊꯣꯔꯛꯄꯗ ꯑꯩꯈꯣꯏꯒꯤ ꯑꯦꯁꯤꯌꯥꯒꯤ ꯀꯟꯇ꯭ꯔꯤ ꯑꯃꯁꯨ ꯃꯣꯏꯅ ꯔꯤꯄ꯭ꯔꯖꯦꯟ ꯇꯧꯔꯦ
ꯎꯝ
ꯑꯗꯨꯒ ꯃꯣꯏꯅ ꯐꯤꯜ ꯌꯣꯛꯜꯂꯛꯄꯗꯁꯨ ꯑꯗꯨꯝ ꯑꯁꯨꯛꯀꯤ ꯃꯇꯤꯛ ꯑꯗꯨꯝ ꯂꯩꯥꯏꯍꯧꯖꯔꯒꯁꯨ ꯑꯗꯨꯝ ꯑꯥꯎꯠꯁ꯭ꯇꯦꯟꯗꯤꯛ ꯑꯣꯏꯅ ꯑꯗꯨꯝ ꯍꯥꯏꯅꯤꯡꯉꯦ
ꯎꯝ ꯍꯣꯏ ꯑꯗꯨꯅꯦ
ꯁꯤꯇ ꯍꯣꯏꯗꯤ ꯀꯞꯇ꯭ꯔꯣ ꯃꯣꯏꯅ ꯄ꯭ꯂꯦꯌꯥꯔ ꯃꯌꯥꯝꯅ ꯐꯤꯜꯗ ꯀꯞꯄꯗ ꯎꯕꯗ
ꯈꯪꯗ꯭ꯔꯦꯗ ꯀꯥꯞꯅꯤꯡꯉꯁꯨ ꯃꯤ ꯌꯥꯝ ꯌꯦꯡꯕꯒꯤ ꯀꯔꯤ ꯀꯥꯞꯄꯨꯅꯤ ꯏꯊꯟꯇ ꯌꯦꯡꯉꯥꯗꯤ ꯏꯃꯣꯁꯟꯁꯨ ꯑꯗꯨꯝ ꯎꯠꯂꯛꯄ ꯌꯥꯏꯅ ꯑꯗꯨ ꯃꯤ ꯌꯥꯝ ꯂꯩꯕꯒꯤꯀꯣ
ꯑꯣ ꯑꯁ ꯑꯩꯈꯣꯏꯗꯤ ꯁꯤꯁꯇꯔ ꯍꯥꯔꯠ ꯇꯆꯤꯡꯗ ꯅꯠꯇꯅ ꯀꯤꯠꯅꯤꯐꯧ ꯇꯁ ꯇꯧꯋꯦ ꯌꯥꯝ ꯅꯨꯡꯉꯥꯏꯇꯦ
ꯎꯝ ꯑꯩꯈꯣꯏ ꯀꯤꯠꯅꯤꯁꯦ ꯌꯥꯝ ꯇꯁ ꯇꯧꯈ꯭ꯔꯤꯅꯦ
ꯑꯁ ꯌꯥꯝ ꯊꯤꯅ ꯇꯧꯋꯦ
ꯍꯣꯏ ꯅꯪꯗꯤ ꯉꯔꯥꯡꯁꯨ ꯌꯦꯡꯕ꯭ꯔꯥ ꯉꯔꯥꯡꯁꯨ ꯐꯨꯠꯕꯣꯜ ꯑꯃ ꯂꯩꯌꯦꯗꯅ
ꯎꯝ ꯅꯨꯡꯇꯤꯒꯤꯗꯤ ꯌꯦꯡꯗꯦ ꯁꯤꯁꯇꯔ ꯑꯩꯁꯨ ꯍꯥꯏꯗꯤ ꯀꯩꯅꯣ ꯄ꯭ꯂꯦꯖꯦ ꯑꯀꯛꯅꯕ ꯈꯔ ꯈꯛ ꯌꯦꯡꯉꯦ ꯑꯥꯔꯖꯦꯟꯇꯤꯅꯥꯒꯨꯝꯕ ꯐ꯭ꯔꯦꯟꯁꯀꯨꯝꯕ
ꯎꯝ
ꯑꯗꯨꯃꯥꯏꯅ ꯑꯣꯏꯅ ꯌꯦꯡꯉꯦ ꯍꯣꯏ ꯌꯦꯡꯗꯕꯁꯨ ꯑꯗꯨꯝ ꯌꯥꯎꯋꯤ ꯍꯥꯏꯗꯤ ꯃꯣꯏꯒꯤ ꯇꯥꯏꯝꯗꯨꯅ ꯐꯔꯛ ꯇꯥꯔꯒꯗꯤ ꯌꯦꯡꯗ꯭ꯔꯦ ꯑꯗꯨꯒ ꯑꯌꯨꯒꯨꯝꯕ ꯉꯜꯂꯒꯗꯤ ꯑꯗꯨꯝ ꯌꯦꯡꯉꯦ ꯑꯗꯨꯒ ꯂꯦꯠ ꯅꯥꯏꯠꯀꯤ ꯄ꯭ꯂꯦꯁꯤꯗꯤ ꯑꯝꯇ ꯌꯦꯡꯗ꯭ꯔꯦ ꯍꯥꯏꯕꯗꯤ ꯃꯣꯔꯅꯤꯡꯗ ꯑꯃꯨꯛ ꯑꯩꯗꯤ ꯑꯦꯛꯇꯤꯚꯤꯇꯤ ꯃꯌꯥꯝ ꯂꯩꯖꯕꯅꯤꯅ ꯔꯨꯇꯤꯟ ꯀꯥꯏꯒꯗꯧꯕ
ꯎꯝ
ꯑꯗꯨꯅ ꯂꯦꯠ ꯅꯥꯏꯠꯀꯤ ꯄ꯭ꯂꯦꯁꯤꯗꯤ ꯑꯝꯇꯪ ꯌꯦꯡꯗ꯭ꯔꯦ ꯑꯗꯨꯅ ꯑꯥꯔꯗꯤꯒꯨꯝꯕꯗꯤ ꯑꯗꯨꯝ ꯌꯦꯡꯉꯦ
ꯎꯝ
ꯑꯗꯨꯃꯥꯏꯅ ꯇꯧꯋꯦ ꯁꯤꯁꯇꯔꯒꯤꯗꯤ ꯀꯩꯀꯩ ꯇꯤꯝꯅꯒꯗꯤ ꯑꯄꯥꯝꯕ ꯂꯩꯒꯦ ꯍꯟꯗꯛꯀꯤꯖꯤꯕꯨ
ꯑꯁ ꯑꯩꯁꯦ ꯑꯩꯗꯤ ꯄꯣꯔꯇꯨꯒꯥꯜꯅꯦꯕ
ꯑꯥ
ꯑꯗꯨ ꯑꯗꯨꯒ ꯑꯩꯅ ꯕ꯭ꯔꯖꯤꯜꯕꯨꯁꯨ ꯑꯗꯨꯝ ꯊꯋꯥꯏ ꯌꯥꯎꯅꯀꯣ
ꯑꯥ
ꯌꯦꯡꯉꯦ ꯑꯗꯨꯒ ꯃꯣꯔꯣꯛꯀꯣꯁꯨ ꯀꯥꯈ꯭ꯔꯦ
ꯑꯥ
ꯒꯤ ꯁꯄꯣꯔꯠ ꯑꯗꯨ ꯑꯗꯨꯅꯤ ꯑꯇꯩꯗꯤ ꯑꯁ ꯑ ꯌꯦꯡꯗꯕꯁꯨ ꯂꯩꯕꯒꯤꯀꯣ ꯑꯩꯈꯣꯏ ꯑꯁ ꯌꯨꯝ ꯆꯤꯟꯕꯒꯤ ꯃꯔꯛ ꯃꯔꯛꯇꯗꯤ ꯌꯦꯡꯗꯕ ꯑꯗꯨ ꯃꯔꯛ ꯃꯔꯛ ꯇꯗꯤ ꯑꯩꯅ ꯐꯖꯅ ꯇꯨꯝꯅꯤꯡꯈ꯭ꯔꯤꯕ ꯇꯦꯟ ꯊꯥꯔꯇꯤꯒꯤ ꯄ꯭ꯂꯦꯗꯗꯤ ꯐꯖꯅ ꯌꯦꯡꯉꯦ
ꯑꯥ
ꯑꯗꯨ ꯁꯟꯗꯦꯗ ꯁꯚꯦꯟ ꯁꯚꯦꯟ ꯊꯥꯔꯇꯤꯒꯤ ꯗꯨꯔꯥꯗꯨ ꯃꯣꯔꯣꯀꯣꯒ ꯅꯤꯗꯔꯂꯦꯟ ꯁꯥꯟꯅꯕꯗꯣ ꯑꯗꯨꯁꯨ ꯐꯖꯅ ꯌꯦꯡꯉꯦ ꯑꯗꯨ ꯂꯣꯏꯔꯒ ꯑꯩꯁꯦ ꯇꯣꯛꯈ꯭ꯔꯕ ꯃꯥꯜꯂꯦ ꯑꯩꯒꯤ ꯊꯋꯥꯏꯅ ꯈꯪꯗꯦ ꯑꯩ ꯎꯝ ꯊꯕꯛꯁꯨ ꯌꯥꯝ ꯆꯤꯟꯕ ꯌꯨꯝꯒꯤ ꯊꯕꯛꯈꯣꯏꯗꯣ ꯑꯗꯨ ꯇꯥꯎ ꯇꯧꯔꯒ ꯍꯧꯖꯤꯛꯇꯤ ꯀꯔꯤꯅꯣ ꯐꯖꯅ ꯌꯦꯡꯕ ꯌꯥꯗ꯭ꯔꯦꯗ
ꯑꯣ ꯄꯣꯊꯥ ꯄꯣꯊꯥ ꯑꯗꯨꯝ ꯌꯦꯡꯖꯔꯤꯕꯀꯣ ꯁꯤꯁꯇꯔ ꯄꯣꯊꯥ ꯄꯣꯊꯥ ꯑꯗꯨꯝ ꯂꯣꯏꯕꯁꯨ ꯈꯪꯍꯧꯔꯔꯣꯏ ꯁꯤꯁꯇꯔ ꯍꯧꯖꯤꯛꯇꯤ ꯌꯦꯡꯕꯗꯤ ꯌꯦꯡ ꯌꯦꯉꯣ ꯍꯥꯏꯗꯤ ꯗꯦꯠ ꯇ꯭ꯋꯦꯟꯇꯤꯗ ꯂꯣꯏꯗꯣꯏꯅꯤꯅꯥꯕꯀꯣ
ꯎꯝ
ꯑꯗꯨꯅ ꯂꯣꯏꯈ꯭ꯔꯒꯗꯤ ꯆꯍꯤ ꯃꯔꯤꯃꯨꯛ ꯉꯥꯏꯒꯗꯣꯏꯅꯤꯅ ꯍꯧꯖꯤꯛꯇꯤ ꯌꯦꯡꯗꯕꯗꯤ ꯇꯧꯔꯅꯨ ꯗꯤꯁ
ꯑꯦ ꯗꯤꯁ ꯇꯥꯏꯝ ꯑꯩꯁꯨ ꯈꯟꯕꯅꯦ
ꯑꯥ
ꯍꯌꯦꯡ ꯑꯩꯒꯤ ꯑꯪꯀꯜꯅ ꯂꯥꯛꯑꯣ ꯌꯦꯡꯁ ꯍꯥꯏꯔꯒ ꯀꯣ ꯑꯁ ꯑꯩ ꯄꯨꯡ ꯉꯔꯥꯡ ꯅꯦꯛꯁ ꯗꯦꯗꯒꯤ ꯑꯗꯨꯒꯤ ꯍꯧꯔꯅꯤ ꯍꯌꯦꯡ ꯍꯧꯔꯅꯤ ꯍꯥꯏꯔꯒ
ꯑꯥ
ꯑꯩꯁꯦ ꯑꯃꯨꯛꯀ ꯇꯨꯝꯊꯣꯛꯈ꯭ꯔꯕ
ꯍꯣꯏ ꯑꯗꯨꯕꯨꯗꯤ ꯁꯤꯗ ꯄꯨꯡꯗꯨꯁꯨ ꯊꯦꯡꯕꯅꯤꯅ ꯁꯨ ꯉꯝꯃꯗꯤ ꯉꯝꯃꯕꯁꯤꯗ ꯊꯕꯛ ꯅꯨꯡ ꯃꯌꯥꯝ ꯇꯧꯕꯅꯤꯅꯀꯣ
ꯍꯣꯏ ꯍꯣꯏ ꯑꯗꯨ ꯅꯪꯗꯤ ꯑꯦꯛꯖꯥꯝꯒꯨꯝꯕ ꯊꯥꯔꯒ ꯂꯩꯕ꯭ꯔꯥ ꯍꯧꯖꯤꯀꯥꯟ
ꯍꯣꯏꯁꯦ ꯑꯗꯨꯝ ꯊꯥꯔꯤ ꯑꯗꯨꯅ ꯀꯩꯅꯣꯁꯨ ꯑꯗꯨꯝ ꯊꯥꯏ ꯍꯥꯏꯅ ꯊꯕꯛ ꯑꯃꯁꯨ ꯁꯨꯝ ꯇꯧꯔꯤ ꯍꯧꯖꯤꯛꯁꯦ ꯑꯦꯛꯖꯥꯝꯁꯨ ꯑꯗꯨꯝ ꯊꯥꯔꯤ ꯏꯁꯥꯒꯤ ꯍꯥꯏꯗꯤ ꯏꯁ꯭ꯇꯗꯤꯒꯤꯁꯨ ꯄ꯭ꯔꯤꯄꯦꯔꯦꯁꯟꯗꯁꯨ ꯈꯔ ꯃꯇꯦꯡ ꯑꯣꯏꯅꯕ ꯑꯗꯩ ꯐꯦꯃꯤꯂꯤꯗꯁꯨ ꯃꯇꯦꯡ ꯇꯧꯕ ꯑꯣꯏꯅꯕꯣ
ꯎꯝ
ꯑꯗꯨꯃꯥꯏꯅꯗꯤ ꯇꯧꯔꯤ ꯍꯥꯏꯇꯥꯔꯁꯦ
ꯑꯣ ꯑꯗꯨ ꯅꯪꯒꯤ ꯑꯦꯛꯖꯥꯝꯗꯤ ꯀꯔꯤꯒꯨꯝꯕ ꯑꯦꯛꯖꯥꯝꯔꯣ
ꯑꯦꯛꯖꯥꯝꯁꯤꯁꯦ ꯑꯗꯨꯝ ꯀꯩꯅꯣꯒꯨꯝꯕ ꯑꯗꯨꯝ ꯊꯥꯏ ꯑꯩꯈꯣꯏꯒꯤ ꯀꯩꯅꯣꯒꯨꯝꯕ ꯑꯣꯏꯕ ꯌꯥꯕ ꯑꯣꯖꯥ ꯑꯣꯏꯒꯤ ꯄ꯭ꯔꯣꯐꯦꯁꯔꯒꯨꯝꯕ ꯑꯣꯏꯕ ꯌꯥꯕ ꯄꯤ ꯑꯩꯆ ꯗꯤꯒꯨꯝꯕ ꯇꯧꯕ ꯌꯥꯕꯒꯤ ꯅꯦꯠ ꯍꯥꯏꯅ ꯑꯃ ꯂꯩꯕꯗꯨ ꯏꯆꯦ ꯈꯪꯕ꯭ꯔꯥ ꯅꯦꯠ ꯍꯥꯏꯅ ꯌꯨ ꯖꯤ ꯁꯤ ꯅꯦꯠ ꯍꯥꯏꯅ ꯏꯆꯦ ꯀꯩꯅꯣꯒꯨꯝꯕ ꯔꯤꯁꯔꯁ ꯀꯨꯝꯕ ꯇꯧꯕꯒꯤ ꯑꯃ ꯂꯩꯕꯗꯣ
ꯑ ꯅꯦꯠ ꯅꯇ
ꯀꯔꯝꯕ ꯑꯣꯏꯗꯣꯏꯅꯣ ꯁꯤꯁꯇꯔꯅ ꯍꯥꯏꯁꯤꯅ
ꯅꯦꯠ ꯅꯦꯠ
ꯑꯥ ꯅꯠ ꯑꯥ ꯅꯦꯠ ꯍꯥꯏꯌꯦ ꯑꯦꯟ ꯏ ꯇꯤ ꯑꯣꯏꯕꯗꯣ ꯅꯤꯠ ꯅꯠꯇꯦꯀꯣ ꯅꯤꯠ ꯑꯗꯨꯅ ꯑꯩꯈꯣꯏꯒꯤ ꯗꯣꯛꯇꯔ ꯑꯩꯈꯣꯏꯒꯤ ꯀꯩꯅꯣꯒꯤ ꯂꯩ ꯑꯦꯝ ꯕꯤ ꯕꯤ ꯑꯦꯁ
ꯍꯣꯏ ꯍꯥꯏꯕꯗꯤ ꯅꯦꯠ ꯍꯥꯏꯕꯅꯤ ꯑꯦꯟ ꯏ ꯇꯤꯗ
ꯑꯥ
ꯎꯝ
ꯍꯣꯏ ꯑꯩꯁꯨ ꯊꯥꯔꯛ ꯑꯦ ꯑꯅꯤ ꯑꯅꯤꯒꯨꯝꯕ ꯊꯥ ꯑꯅꯤ ꯉꯛꯄꯅꯤꯅ ꯊꯥꯕꯅꯣ ꯑꯩꯒꯤ ꯃꯥꯛꯁꯇꯣ
ꯑ
ꯈꯔ ꯌꯥꯗꯕ ꯑꯩꯅ ꯑꯗꯨꯝ ꯒ꯭ꯔꯦꯖꯨꯑꯁꯟ ꯇꯝꯃꯦ ꯃꯥꯁꯇꯔ ꯇꯝꯃꯦ ꯑꯗꯨ ꯑꯣꯏꯔꯒ ꯑꯗꯨꯝ ꯌꯥꯗꯕꯀꯣ ꯑꯩ ꯑꯩꯗꯤ ꯊꯕꯛꯇꯨꯗ ꯊꯕꯛꯇꯨꯁꯨ ꯑꯗꯨꯝ ꯇꯧꯕꯤꯒꯤꯀꯣ
ꯑ
ꯎꯝ ꯊꯕꯛ ꯇꯧ ꯇꯧꯔꯒ ꯇꯧꯕꯁꯦ ꯌꯥꯗꯦ ꯑꯗꯨꯒꯤ ꯑꯩꯅ ꯑꯁ ꯊꯕꯛꯇꯤ ꯇꯧꯔꯨꯅꯨꯅ ꯃꯤ ꯑꯃꯗ ꯍꯥꯏꯕ ꯃꯤ ꯑꯃꯉꯣꯟꯗ
ꯑ ꯑꯗꯨ ꯑꯣꯏꯔꯁꯨ ꯑꯁ ꯈꯪꯗ꯭ꯔꯔꯤꯅꯦ ꯑꯩꯈꯣꯏ ꯑꯩꯈꯣꯏꯒꯤ ꯃꯤꯁꯤꯡꯁꯦ
ꯑ
ꯑ ꯄꯥꯈꯥ ꯊꯥ ꯊꯥꯔꯒ ꯃꯣꯏꯒꯤ ꯆꯍꯤꯗꯣ
ꯑ
ꯌꯥꯝ ꯂꯥꯛꯈ꯭ꯔꯦ ꯑꯗꯨ ꯃꯅ ꯀꯣꯔꯣꯄꯔꯦꯠꯒꯨꯝꯕ ꯆꯪꯅꯤꯡꯉꯦ ꯍꯥꯏꯔꯁꯨ ꯀꯣꯄ꯭ꯔꯦꯛ ꯈꯣꯏꯅꯁꯨ ꯀꯣ
ꯑ
ꯑꯩ ꯅꯍꯥꯟ ꯋꯤꯄ꯭ꯔꯣꯗ ꯇꯧꯔꯝꯃꯦꯕ ꯎꯝ ꯄ꯭ꯔꯣꯗ ꯑꯦꯆꯔ ꯑꯣꯏꯅ ꯇꯧꯔꯝꯕ ꯑꯗꯨꯗ ꯃꯌꯥꯝ ꯊꯦꯡꯅ ꯑꯩꯈꯣꯏꯒꯤ ꯑꯩꯈꯣꯏ ꯏꯁꯇꯦꯠꯀꯤ ꯃꯤꯁꯤꯡꯗꯣ
ꯍꯥ
ꯊꯕꯛ ꯊꯤꯕ ꯑꯗꯨ ꯃꯣꯏꯒꯤ ꯆꯍꯤꯁꯦ ꯊꯥꯔꯠ ꯊꯥꯔꯇꯤ ꯊꯥꯔꯇꯤ ꯋꯥꯟ ꯊꯥꯔꯇꯤ ꯇꯨ ꯑꯗꯨꯝ ꯁꯨꯈ꯭ꯔꯕ ꯑꯗꯨ ꯑꯩꯈꯣꯏꯅ ꯂꯧꯕꯗꯣ ꯒ꯭ꫪꯦꯖꯨꯑꯦꯁ ꯐꯟꯗꯤ ꯇꯨ ꯊꯥꯎꯖꯟ ꯂꯤꯁ ꯅ ꯇꯨ ꯊꯥꯎꯖꯟ ꯇꫭꯟ ꯇꯤꯒꯨꯝꯕ ꯑꯩꯈꯣꯏꯅ ꯂꯧꯋꯦꯕ ꯑꯗꯨ ꯐ꯭ꯔꯦꯁꯔ ꯖꯣꯏꯟ ꯇꯧꯅꯤꯡꯉꯥꯏ ꯃꯣꯏꯁꯦ ꯑꯩꯈꯣꯏꯒꯤ ꯃꯤ ꯑꯌꯝꯕꯁꯤꯡꯁꯦ ꯇꯨ ꯊꯥꯎꯖꯟ ꯁꯚꯦꯟ ꯇꯦꯟ ꯇꯨ ꯊꯥꯎꯖꯟ ꯑ ꯑꯗ ꯒ꯭ꯔꯦꯖꯨꯑꯦꯁꯟ ꯇꯧꯕ ꯑꯗꯨ ꯑꯩꯈꯣꯏꯅ ꯂꯧꯕ ꯌꯥꯗꯕꯗꯣ ꯀꯝ ꯀꯝꯄꯅꯤꯒꯤ ꯔꯨꯜꯁ ꯂꯩꯕꯅꯤꯅ ꯑꯁ ꯌꯥꯝ ꯌꯥꯝ ꯅꯨꯡꯁꯤꯕꯁꯨ ꯂꯩꯕ ꯑꯗꯨꯒ ꯑꯩꯅ ꯃꯤꯉꯣꯟꯗ ꯑꯩ ꯑꯩꯈꯣꯏꯒꯤ ꯕ꯭ꯔꯗꯔꯒꯨꯝꯕ ꯑꯩꯈꯣꯏꯒꯤ ꯅꯦꯐ꯭ꯌꯨ ꯅꯦꯐ꯭ꯌꯨꯒꯨꯝꯕꯗ ꯍꯥꯏꯌꯦ ꯑꯁ ꯅꯣꯏ ꯑꯦꯛꯖꯥꯝ ꯊꯥꯒꯦ ꯍꯥꯏꯔꯤ ꯄꯨꯛꯅꯤꯡ ꯆꯪꯅ ꯊꯥꯒꯗꯕꯅꯤ ꯀꯣ ꯅꯠꯇ꯭ꯔꯗꯤ ꯊꯕꯛ ꯊꯨꯅ ꯇꯧꯑꯣꯅ ꯑꯩꯅ ꯍꯥꯏꯕꯀꯣ ꯅꯍꯥꯟꯗꯤ ꯑꯩꯅ ꯊꯕꯛ ꯊꯕꯛ ꯇꯧꯒꯦ ꯍꯥꯏꯔꯒ ꯇꯥꯏꯝ ꯄꯥꯁꯒꯨꯝꯕ ꯊꯕꯛ ꯇꯧꯕ ꯃꯤꯕꯨ ꯅꯍꯥꯟꯗꯤ ꯑꯩꯅ ꯇꯧꯒꯅꯨ ꯇꯧꯒꯅꯨ ꯄ꯭ꯔꯈꯥꯠ ꯊꯥꯎ ꯊꯥꯎꯅ ꯑꯩꯅ ꯑꯗꯨꯝ ꯍꯥꯏꯕꯅꯦꯕ ꯍꯧꯖꯤꯛꯇꯤ ꯑꯁ ꯅꯪꯅ ꯍꯦꯛ ꯆꯍꯤ ꯑꯍꯨꯝꯒꯨꯝꯕ ꯆꯍꯤ ꯃꯔꯤꯒꯨꯝꯕ ꯊꯥꯔꯒ ꯊꯣꯛꯇ꯭ꯔꯗꯤꯅꯦ ꯊꯕꯛ ꯇꯧꯕ ꯍꯧꯔꯣꯅꯦ ꯑꯩ ꯑꯃꯨꯛꯀ ꯇꯧꯈ꯭ꯔꯕꯅꯦ ꯑꯩꯒꯤ ꯑꯦꯛꯁꯄꯤꯔꯤꯌꯦꯟꯁꯅ ꯍꯥꯏꯕꯅꯤꯕ ꯍꯥꯏꯕꯗꯤ ꯑꯩꯁꯨ ꯅꯦꯠ ꯊꯥꯑ ꯊꯥꯔꯒꯀꯣ ꯊꯕꯥꯛ ꯇꯧꯕ ꯃꯇꯗ ꯂꯥꯏꯔꯤꯛ ꯄꯥꯅꯤꯡꯉꯥꯏ ꯃꯇꯝ ꯈꯔꯁꯨ ꯂꯩꯇꯕꯅꯦ ꯅꯠꯇ꯭ꯔ ꯑꯩ ꯑꯩꯈꯣꯏꯒꯤ ꯄꯨꯛꯅꯤꯡꯁꯨ ꯆꯪꯗꯕꯀꯣ
ꯑꯣ ꯃꯥꯅꯦ ꯃꯥꯅꯤ ꯆꯦꯅꯤ ꯐꯪꯖꯕꯗꯣ ꯋꯛꯀꯤ ꯄ꯭ꯔꯦꯁꯔ ꯍꯥꯏꯕ ꯑꯃꯁꯨ ꯂꯩꯕꯅꯤꯅ
ꯃꯤꯛꯁ ꯐꯤꯂꯤꯡꯅꯦ ꯑꯩꯒꯤꯁꯦ
ꯃꯥꯅꯦ ꯃꯥꯅꯤ ꯏꯆꯦ ꯏꯆꯦꯅ ꯈꯜꯂꯤꯕ ꯑꯩꯉꯣꯟꯗꯁꯨ ꯐꯥꯎꯏꯦ ꯑꯣ ꯏꯆꯦꯗꯤ ꯍꯧꯖꯤꯛꯇꯤ ꯇꯧꯗ꯭ꯔꯕꯣ ꯅꯠꯇ꯭ꯔꯒ ꯌꯨꯝꯗꯣ ꯑꯗꯨꯝ ꯂꯩꯔꯦ
ꯑꯩꯗꯤꯀꯣ ꯍꯧꯖꯤꯛ ꯑꯩꯗꯤ ꯌꯨꯝ ꯄꯥꯟꯈ꯭ꯔꯦ
ꯑꯣ
ꯍꯧꯖꯤꯛꯇꯤ ꯑꯩꯒꯤ ꯃꯇꯝꯗꯣ ꯑꯩꯅ ꯑꯗ ꯆꯠꯂꯒ ꯋꯨꯏꯄ꯭ꯔꯣꯗ ꯑ ꯆꯍꯤ ꯑꯅꯤ ꯇꯧꯋꯦ ꯑꯩꯆ ꯑꯥꯔ ꯑꯣꯏꯅ ꯑꯗꯨꯒ ꯑꯍꯦꯛ ꯂꯣꯏꯔꯒ ꯐꯥꯏꯅꯥꯟꯁ ꯀꯝꯄꯅꯤꯗ ꯑꯃꯨꯛꯀ ꯍꯨ ꯆꯍꯤ ꯑꯍꯨꯝ ꯑꯍꯨꯝꯒꯨꯝꯕꯀꫭ ꯇꯧꯏ ꯇꯧꯋꯦ ꯑꯗꯨ ꯇꯧꯕ ꯂꯣꯏꯔꯒ ꯑꯩꯁꯦ ꯃꯇꯝꯁꯨ ꯇꯥꯈ꯭ꯔꯕꯅꯤꯅ ꯅꯨꯄꯤꯒꯤꯗꯤ ꯑꯗꯨꯝ ꯅꯣꯏꯒꯤ